ꯑ ꯍꯥꯎ
ꯑ ꯀꯏꯔꯗꯥ
ꯍꯣꯏ ꯍꯣꯏꯗ꯭ꯔꯔꯤꯗ
ꯎꯝ
ꯀꯦꯗꯔꯗ
ꯑꯁꯞ ꯇꯨꯝꯖꯤꯔꯥꯅ ꯇꯧꯔꯝꯕꯅꯤꯗ
ꯎꯝ
ꯎꯝ ꯆꯥꯛ ꯏꯁꯤꯡ ꯆꯥꯔꯕ
ꯆꯥꯏꯦ ꯇꯨꯝꯝꯕ ꯍꯒꯗꯦ
ꯑꯣ ꯑꯦ ꯅ ꯂꯅꯤꯇꯕꯣꯦ
ꯋꯥꯃꯜꯂꯕ ꯑꯩꯗꯣ ꯏꯌꯥꯝꯕꯒꯤ ꯂꯨꯍꯣꯡꯕꯒꯤ ꯂꯩꯕ ꯃꯣꯏꯗ
ꯑꯥ
ꯑꯦꯣ ꯆꯦꯟ ꯆꯦꯟ ꯃ ꯁꯤꯒꯦ ꯇꯏ ꯈꯣꯡꯁꯦ ꯑꯇꯩ ꯌꯥꯝ ꯋꯥꯕꯩ ꯅꯠꯇꯕ ꯈꯣꯡꯒ ꯌꯥꯝ ꯆꯠꯊꯕ ꯃꯁꯥꯁ ꯇꯧꯕꯤꯗꯅꯕ ꯑꯉꯥꯡꯁꯨ ꯠꯇ ꯂꯩꯇꯦꯕ ꯑꯉꯥꯡ ꯅꯨꯄꯥꯕꯨꯗꯤ ꯃꯌꯥꯝ ꯂꯩꯕ
ꯑꯥ
ꯑꯩ ꯃꯁꯥ ꯇꯣꯅꯤꯡ ꯃ ꯁꯤꯦꯕ
ꯎꯝ ꯠꯍꯜꯂꯨ ꯌꯥꯗ꯭ꯔꯣ ꯑꯉꯥꯡ ꯃꯆꯥ ꯑꯝꯇ ꯂꯩꯇꯦꯕ
ꯇꯜꯂꯤꯗꯅ ꯃꯤꯃꯤꯅ ꯂ ꯃꯁ
ꯍꯣꯏꯅꯦ
ꯀ꯭ꯂꯥꯁ ꯇꯨ ꯀꯕꯟꯖꯨꯂ ꯑꯩ ꯌꯥꯕꯖꯒ
ꯑꯁ ꯑꯩꯠꯇꯨꯗꯤ ꯌꯥꯔꯣꯏꯗ ꯍꯥꯏꯗꯤ ꯅꯪ ꯀꯩꯅꯣ ꯇꯧꯔꯛꯑꯅꯤ ꯅꯪ ꯆꯥꯎꯔꯝꯃꯅꯤꯕ ꯀ꯭ꯂꯥꯁ ꯑꯩꯠ ꯀꯥꯏꯗꯨꯗꯤ ꯅ
ꯍꯣꯏ ꯇꯨꯡ ꯑꯗꯨꯁꯨ ꯆꯥꯎꯔꯦ ꯍꯥꯏꯕꯣ ꯈꯪꯕ꯭ꯔꯥ ꯑꯩꯅ ꯑꯥꯗ ꯑꯉꯥꯡ ꯇꯨꯏꯁꯟ ꯇꯧꯕꯤꯔꯤ ꯇꯗꯨ ꯑꯗꯨꯃꯥꯏ ꯅꯠꯇꯧꯋꯦ
ꯑ ꯑꯩꯁꯨ ꯑꯉꯥꯡꯗ ꯈ ꯈ ꯃꯥꯏꯅꯦꯁ ꯇꯧꯍꯟꯁꯤ ꯀꯩꯅꯣ ꯇꯧꯔ
ꯎ ꯆꯐꯦ ꯆꯕꯤꯤꯅꯦ ꯍꯥꯏꯥ
ꯆ ꯆ ꯆ ꯅꯪ ꯄ꯭ꯔꯐꯦꯁꯅꯦꯜꯒꯤ ꯇꯥꯏ ꯇꯧꯔ
ꯇꯧꯦꯔꯤꯕ ꯁꯤ ꯑꯃ ꯣꯔꯗꯤꯡ ꯂꯩꯃꯤꯅ ꯍꯁꯦ ꯃꯥ ꯇꯦꯅ ꯅꯟ꯭ꯔ ꯅ ꯄꯥꯈꯠꯄꯁꯦ ꯇꯈꯤꯗ꯭ꯔꯅ
ꯎꯝ ꯎꯝ ꯑꯌꯨꯁꯀꯤ ꯍꯧꯖꯤꯛ ꯌꯥꯝ ꯊꯣꯛꯑꯕꯅꯦ ꯃꯥꯅꯦ ꯆꯧꯐꯝ ꯂꯨꯄꯥ ꯆꯍꯨꯝ ꯌꯥꯡꯈꯩ ꯍꯥꯏꯕꯥ ꯆꯍꯨꯝ ꯃꯒ ꯑꯗꯨꯃꯥꯏꯅ ꯇꯧꯕꯁ
ꯀꯖ ꯆꯕ
ꯀꯩ ꯑꯩ ꯆꯥꯛ ꯈ ꯆꯥꯗ꯭ꯣꯏꯔ ꯅꯪ ꯀꯩ ꯅꯪ ꯆꯥꯔꯒꯦ
ꯉꯥ ꯊꯣꯡꯕꯍꯣ ꯌꯦꯟ ꯊꯣꯡꯕꯍꯣ ꯀꯥꯡꯁꯣꯏꯔꯣ
ꯅꯪꯒꯤꯗꯣ ꯉꯥ ꯊꯣꯡꯕꯗꯤ ꯌꯦꯟꯊꯣꯡ ꯉꯔꯥꯡꯒꯤ ꯃꯦ
ꯉꯔꯥꯡ ꯉꯁꯤꯒꯤ ꯀꯥꯡꯁꯣꯏ
ꯑꯩꯅ ꯁꯥꯏ ꯇꯥꯒꯣ ꯂꯝꯂꯝ ꯊꯕꯗꯎꯒ ꯏꯅꯝꯃꯒ ꯊꯕꯛꯁꯦ ꯇꯧꯃꯤꯟꯅꯔꯝꯃꯤ ꯆꯆꯥ ꯄꯨꯊꯣꯛꯄ ꯈꯣꯠꯄ ꯂꯣꯏ ꯇꯧꯃꯤꯟꯅꯔꯝꯃꯦ ꯑꯗ ꯅꯝꯖꯔꯤ ꯂꯥꯛ ꯠꯇ꯭ꯔꯕ ꯆꯥꯛ ꯃꯥꯖꯨꯗ ꯊꯣꯛꯈꯤꯕ ꯃꯤꯠ ꯇꯣ ꯀꯩꯅꯣ ꯅꯨꯡꯉꯥꯏꯇꯦꯅ ꯑꯗꯨꯗ ꯑꯩꯁꯨ ꯍꯥꯏꯐꯦꯠ ꯑꯗꯨꯝ ꯍꯧꯕꯅꯦ ꯑꯗꯨ ꯍꯧꯒꯠꯂꯛꯄꯗ ꯄꯨꯡ ꯇꯔꯥꯃꯥꯊꯣꯏ ꯇꯥꯔꯅꯤ ꯆꯥꯛ ꯆꯥꯔꯁꯦ ꯍꯧꯗꯣꯛꯑꯦ
ꯐꯖꯔꯦꯅꯦ ꯃꯥꯥꯏꯗꯤ ꯃꯤꯠꯇꯤ ꯍꯜꯂꯛꯑꯕ ꯀꯃꯥꯏꯅ ꯇꯧꯔꯒꯦ
ꯑꯥ ꯏꯟꯐꯦꯛꯁꯟ ꯊꯣꯛꯑꯝꯃꯦ ꯂꯦꯟꯁꯇꯣ ꯑꯅꯤ ꯍꯥꯞꯆꯤꯟꯕꯒꯤꯦ ꯃꯥꯏ ꯄꯥꯎꯔꯂꯦꯟꯁ ꯍꯥꯞꯆꯔꯦꯗꯅ ꯑꯗꯨ ꯅꯠꯇꯕ ꯂꯦꯟꯁ ꯑꯃ ꯑꯣꯏꯅ ꯀꯦꯕꯤ ꯃꯤꯅ ꯍꯥꯞꯆꯤꯜꯂꯛꯄꯗꯣ
ꯎꯝ
ꯎ ꯎꯝ ꯃꯅꯨꯡꯗ ꯆꯪꯉꯒ ꯃꯣꯏꯗꯣ ꯂꯦꯟ ꯁꯥꯞꯄ ꯀꯥꯟꯗ ꯀꯩꯅꯣꯒꯨꯝꯕ ꯃꯀ꯭ꯔꯤꯡꯒꯨꯝꯕ ꯈꯨꯨꯟꯒꯨꯝꯕ ꯌꯥꯎꯕ ꯃꯥꯜꯂꯦ ꯑꯗꯨꯅ ꯃꯤꯠꯇꯣ ꯁꯥꯏꯠꯇꯣ ꯄꯤ ꯊꯣꯛꯣꯛꯑꯦꯅ ꯍꯥꯏꯌꯦ ꯑꯗꯨꯒꯤ ꯒꯨꯂꯤꯒ ꯀꯩꯅꯣ ꯑꯗꯨ ꯥꯏꯗ꯭ꯔꯣꯕꯅꯤꯒ
ꯎꯝ ꯃꯠꯨꯗꯤ ꯑꯗꯨ ꯀꯥꯡꯥꯡꯈꯠꯄꯤ ꯈꯣꯀꯠꯄꯤ ꯇꯧꯕ꯭ꯔꯥ
ꯉ
ꯎꯝ ꯗꯥꯎꯗꯤ ꯅꯨꯄꯤꯅ ꯐꯖꯅꯤꯡꯕꯁꯤꯗꯤꯀꯣ
ꯑ
ꯑꯗꯨ ꯃꯥꯅ ꯀꯩꯅꯣ ꯄꯣꯠꯂꯧ ꯁꯦꯄꯤꯠꯇꯁꯨ ꯌꯥꯝ ꯀꯨꯏꯕꯀꯣ ꯉꯔꯥꯡꯗ ꯄꯨꯡ ꯑꯍꯨꯝꯗꯒꯤꯩ ꯆꯠꯈ꯭ꯔꯒ ꯄꯨꯡ ꯅꯤꯄꯥꯟ ꯃꯈꯥꯏꯗꯅꯦꯕ ꯊꯤꯔꯛꯏꯗꯣ ꯂꯝꯁꯨ ꯂꯥꯞ ꯑꯩꯣꯏꯗꯤ ꯐꯕ ꯁꯤ ꯃꯤꯅꯤꯠ ꯇꯔꯥꯃꯉꯥꯗ ꯌꯧꯕ ꯂꯝꯅꯤꯅ ꯊꯧꯕꯥꯜꯗ
ꯍꯣꯏ ꯊꯦꯡ ꯀꯅꯤ ꯑꯗꯨꯗꯤꯌꯥ
ꯍꯣꯏ ꯉ ꯊ ꯄꯨꯔꯣꯄ ꯑꯣꯃ ꯃꯄꯥꯅ ꯉꯥꯡꯕꯤꯨ ꯖꯥꯠꯅꯤꯄꯣ ꯂꯣꯏꯁꯤꯦꯄ ꯅꯨꯄꯤꯗ
ꯑꯥ
ꯁꯥꯇ꯭ꯔ ꯊꯥꯔ ꯍꯩꯇꯕ ꯁꯥꯇ꯭ꯔ ꯊꯥꯕꯤꯔꯦꯅ ꯇꯧꯋꯦ ꯑꯗꯨꯗꯤ ꯍꯥꯏꯗꯣꯛ ꯆꯠꯇ꯭ꯔꯦ ꯑꯃꯨꯛꯕꯤꯠꯀꯤꯗꯣ ꯑꯗꯨꯃꯅ ꯇꯧꯋꯦꯗꯣ ꯑꯃꯨꯛ
ꯑ ꯑꯣ ꯑꯗꯨꯁꯨꯨ ꯎꯝ ꯄꯣꯂꯣꯏꯁꯦꯄꯤꯅ ꯇꯧꯔꯤꯔ ꯑꯗꯨꯖ ꯕꯤꯔꯅꯤ
ꯄꯣꯂꯣ ꯃ ꯍꯨꯝ ꯇ ꯗꯤ ꯃꯣꯏ ꯄꯂꯣꯏ ꯐꯔ ꯍꯉꯗꯅ ꯌꯥꯝ ꯄꯤꯛꯑꯦꯕ ꯑꯩꯈꯣꯏꯅ ꯃꯗꯣ ꯍꯥꯏꯗꯤ ꯌꯥꯝ ꯀꯪꯉꯦꯕ ꯎ ꯄꯨꯣꯂꯣ ꯌꯣ ꯆꯥꯗꯕꯒꯤ ꯑꯃꯨꯛ ꯇꯥꯏꯁꯟꯔꯦꯗꯅ
ꯑꯥ
ꯅ ꯀ ꯥꯎꯖ ꯣꯔꯗ ꯍꯥꯗ ꯑꯗꯨ ꯑꯃꯨꯛ ꯄꯣꯠꯂꯣꯏꯗ ꯑꯃꯨꯛ ꯇꯥꯏꯁꯤꯟꯅ ꯂꯩꯔꯦ ꯑꯃꯨꯛ ꯆꯥꯗ꯭ꯔꯦ ꯅꯪ ꯂꯧꯊꯣꯛꯑꯒ ꯑꯃꯨꯛ ꯇꯧꯅ ꯂꯩꯔꯤꯅꯤ
ꯎꯝ
ꯌꯥꯝ ꯀꯨꯏ ꯆꯪꯉꯦ ꯑꯗꯨꯗ ꯐꯅꯦꯛ ꯍꯨꯗꯣꯛꯒ ꯆꯪꯉꯦ ꯃꯣꯏꯗꯤ ꯑꯁꯣꯝ ꯀꯩꯅꯣꯗ ꯇꯣꯉꯅ ꯐꯝꯕꯅꯤꯅ ꯑꯗꯨꯕꯨꯗꯤ ꯀꯩꯁꯨ ꯋꯥꯄꯟꯊꯦꯗ
ꯏꯁ ꯀꯥꯏꯗꯒꯤꯩ ꯇꯣꯉꯥꯟꯅ ꯐꯝꯕ ꯋꯥꯄꯣꯟꯟꯇꯦ ꯀꯥꯏꯅ ꯒ ꯑꯩꯈꯣꯏ ꯑꯍꯥ ꯕꯣꯟ ꯃꯃꯥꯟꯅꯕꯒꯤ ꯆꯠꯄꯕꯨ ꯋꯥꯏ ꯀꯗꯅꯦ ꯑꯩꯈꯣꯏꯁ ꯍꯋꯥꯏ ꯃꯣꯏꯁꯤꯗꯤ ꯀꯔꯤꯝ ꯂꯦꯡ ꯌꯥꯗꯒꯦ ꯎꯝ ꯑꯗꯨꯝ ꯃꯣꯏ ꯃꯌꯥꯝꯅ ꯂꯣꯏ ꯌꯦꯡꯃꯤꯠ ꯌꯦꯡꯐꯝ ꯑꯣꯏꯗꯣꯏꯅꯤꯅ ꯑꯗꯨꯝ ꯃꯥꯒꯤ ꯁꯨꯃꯥꯏꯅ ꯈꯣꯡꯒꯥꯏ ꯆꯠꯂ ꯐꯃ ꯈꯨꯠ ꯃꯃꯥꯡ ꯊꯥꯗꯕꯤꯗꯣ
ꯑꯗꯨ ꯃꯖꯦ ꯈꯔ
ꯈꯥꯏꯒꯅ ꯍꯥꯏꯖ
ꯀꯦꯕꯗꯣ ꯈꯣꯠꯕ꯭ꯔ ꯁꯤꯗꯁꯨ ꯄꯣꯠꯂꯣꯏ ꯁꯦꯠꯄꯤꯅ ꯀꯦꯕꯅꯦꯕ ꯍꯦꯛꯇꯦ ꯇꯞꯇꯥꯏ ꯀꯦꯁꯜꯂꯕ ꯐꯖꯅꯈ ꯑꯩꯈꯣꯏ ꯀꯅꯥ ꯑꯃ ꯁꯪꯗ꯭ꯔꯦꯕ ꯃꯥ ꯀꯤꯕꯗꯣ ꯊꯦꯡꯕꯒꯦ ꯑꯩꯈꯣꯏꯁꯨ ꯂꯣꯏꯁꯤꯟꯅꯕꯒꯤ ꯊꯧꯒꯜ ꯂꯣꯏꯔꯛꯄ ꯀꯥꯟꯗ ꯀꯣꯟꯇꯔꯒ ꯊꯥꯗꯅ ꯐꯥꯎꯟꯗꯦꯁꯟꯒ ꯊꯥ ꯂꯤꯞ ꯏꯁꯇꯤꯛꯀ ꯁꯪꯅ ꯇꯧꯔꯣꯏꯔ ꯀꯩꯅꯣ ꯃꯃꯥꯟꯅꯕ ꯃꯌꯥꯝ ꯍꯦꯔꯥꯃꯨꯇꯤ ꯃꯥꯜꯂ ꯍꯦꯔꯥꯃꯨꯇꯤ ꯃꯥꯂ ꯅ ꯑꯗꯨꯝ ꯅꯛꯅꯕꯤꯈ꯭ꯔꯦ ꯍꯜꯂꯛꯄꯗꯕꯨꯗꯤ ꯈꯔ ꯐꯖꯔꯦ ꯃꯦꯀꯞ ꯑꯗꯨ ꯆꯥꯝꯊꯔꯛꯄꯒꯤ
ꯑꯥ
ꯍꯜꯂꯛꯄꯗꯗꯤ ꯈꯔ ꯌꯦꯡ ꯌꯥ ꯍꯜꯂ
ꯕꯦꯔꯅꯤ ꯑꯗꯨꯝ ꯄ꯭ꯔꯣꯐꯦꯁꯅꯦꯜꯅ ꯇꯧꯕꯒ ꯀꯩꯅꯣ ꯇꯧꯕ ꯍꯥꯏꯗꯤ ꯄ꯭ꯔꯣꯐꯦꯁꯅꯦꯜ ꯃꯤꯟꯁ ꯑꯍꯩꯕꯒ ꯍꯩꯇꯕꯒꯗꯤ
ꯄꯣꯠꯂꯣꯏ ꯁꯦꯠꯄꯤꯗꯣ ꯄꯣꯠꯂꯣꯏ ꯁꯦꯠꯄꯤꯗꯤ ꯀꯩꯅ ꯝ ꯀꯕꯅꯤ ꯅꯣ ꯊꯥꯡꯀꯦꯕ ꯑꯔꯥꯡꯕꯝꯗꯅꯦ ꯑꯦ ꯁꯤ ꯁꯤꯗ ꯅꯥꯇꯣꯟꯗ ꯃꯤ ꯀꯣꯟꯇꯔ ꯁꯦꯝꯕꯗ ꯅꯥꯇꯣꯟ ꯇꯨꯝꯍꯟꯕꯒꯤ
ꯍꯥꯥ
ꯑꯧ ꯑꯗꯨ ꯇꯧꯁꯜꯂꯦ ꯕꯣꯔ ꯑꯗꯨꯗ ꯦ ꯀꯩꯅꯣꯗꯅ ꯁꯦꯟꯅꯅꯕ ꯃꯤꯗꯣ ꯍꯅ ꯇꯨꯃꯥꯏ ꯃꯅꯥ ꯇꯣꯟꯁꯤ ꯀꯩꯅꯣ ꯑꯩꯈꯣꯏ ꯑꯃꯨꯕ ꯂꯥꯏꯟ ꯑꯅꯤ ꯆꯤꯡꯉ ꯑ ꯑꯃꯇ ꯂꯧꯊꯣꯛꯎꯣ ꯑꯝꯇ ꯂꯧꯊꯣꯛꯎꯣ ꯈꯣꯏꯁꯤ ꯅꯖ ꯀꯣꯏꯗꯤ ꯊ
ꯑꯗꯨ ꯅꯣꯏꯒꯤ ꯈꯔ ꯍꯕ ꯃꯤꯅꯤ ꯃꯃꯤꯡ ꯆꯠꯄ ꯃꯤꯅꯦ ꯐ꯭ꯔꯕ
ꯃꯤꯗ ꯑ ꯆ ꯃꯥꯅꯦ ꯃꯃꯤ ꯆ ꯀꯣꯅꯤ ꯅ ꯍꯥ ꯀꯦꯅꯒꯦꯅꯤꯨ ꯇꯅ ꯃꯤ ꯌꯥꯀꯦꯅꯕ
ꯗꯦꯂꯤꯅ
ꯃꯣꯏ ꯁꯣꯝ ꯊꯧꯒꯥꯜꯒꯤꯗꯤ
ꯇꯦꯂꯤꯅ ꯍꯥꯏꯔ ꯗꯦꯂꯤꯅ ꯍꯥꯏꯔ
ꯇ ꯇ
ꯑꯣ ꯑ ꯑꯆꯥ ꯑꯆꯥ
ꯑꯦ ꯑꯗꯨ ꯀꯅꯦ
ꯎꯝ ꯉꯔꯥꯡ ꯅꯨꯃꯤꯠ ꯌꯥꯝ ꯐꯕꯅꯦ ꯍꯌꯦꯡꯁꯨ ꯅꯨꯃꯤꯠ ꯌꯥꯝ ꯐ ꯃꯥꯜꯂꯦ
ꯉꯔꯥꯡ ꯀꯩꯅꯣ ꯈꯨꯐꯥꯡꯅꯗꯣ ꯐꯪꯒꯅ ꯍꯥꯏ ꯍ ꯀꯣꯔꯣꯟꯗꯒꯤ ꯌꯨꯝ ꯁꯪꯒꯥꯕꯗꯒꯤ
ꯍꯣꯏ
ꯑꯩꯈꯣꯏ ꯃꯣꯏꯕ ꯌꯨꯝ ꯁꯪꯒꯥꯕ ꯑꯅꯤ ꯂꯩꯌꯦꯅ ꯑꯌꯨꯛꯇꯨ ꯂꯥꯛꯇ꯭ꯔꯕꯦ
ꯑꯥ ꯃꯣꯏ ꯅꯨꯡꯗꯥꯡꯗꯤ ꯂꯥꯛꯑꯝꯕ ꯅꯠꯇ꯭ꯔꯥ
ꯏ
ꯀꯅꯥ ꯀꯅꯥ ꯂꯥꯛꯀꯦ
ꯂꯥꯛꯑꯒ ꯑꯩꯈꯣꯏ ꯕꯥ ꯃꯕꯥꯅ ꯂꯥꯛꯑꯦ ꯑꯈꯣ ꯃꯥ ꯆꯠ ꯆꯠꯅꯤꯡꯉꯕ ꯄꯨꯡ ꯅꯤꯄꯥꯟ ꯀꯥꯏ ꯇꯥꯔꯛꯄ ꯑꯩꯗꯤ ꯅꯤꯄꯥꯟ ꯃꯈꯥꯏꯗ ꯇꯥꯗꯣꯏ ꯅꯤꯄꯥꯟ ꯇꯥꯔꯛꯄꯩꯗꯨꯗ ꯀꯩ ꯔ ꯕ ꯆꯅꯤ ꯇꯕ ꯃꯤꯦꯟꯗꯕꯤ ꯂꯩꯌꯦꯕ ꯑꯍ ꯌꯦꯗꯤꯉ ꯍꯞꯇꯥ ꯇꯂꯥꯞ ꯐ ꯑꯃ ꯂꯩꯔꯦꯕ ꯑꯗꯨꯒ ꯑꯃꯨꯛ ꯀꯩꯅꯥ ꯑꯗꯨ ꯀꯩꯅꯣ ꯇꯧꯕꯣꯜꯔꯣꯏ ꯍꯣꯡꯇꯣꯛ ꯈꯒꯤꯦ
ꯑꯥ
ꯊꯦꯡꯉꯕ ꯆꯠꯂꯖꯅ ꯑꯩꯈꯣꯏ ꯃꯥꯅ ꯍꯥꯏꯔꯦ ꯃꯥꯅ ꯆꯥ ꯊꯛꯈꯤꯅꯤꯅ ꯑꯗꯨꯝ ꯐꯝ ꯂꯩꯔꯦ
ꯂꯝꯕꯤꯅ ꯈꯔ ꯂꯥꯞꯄꯒ
ꯍꯣꯏ ꯑꯗꯨ ꯑꯩꯈꯣꯏ ꯃꯥꯅ ꯉꯥꯔꯤꯌꯥꯟ ꯐꯥꯎꯕꯗꯨ ꯀꯤꯖꯔꯤꯕ
ꯍꯣꯏ ꯎꯝ ꯒ꯭ꯌꯥꯟꯗ ꯍꫭꯏꯗꯤ ꯂꯥꯛꯇ꯭ꯔꯦꯕ
ꯂꯥꯛꯇꯦ ꯃꯊꯟꯗꯅꯦ ꯑꯃꯗꯤ ꯂꯩꯇꯦ
ꯑꯣ ꯑꯣꯀꯦ ꯑꯣꯀꯦ ꯎꯝ ꯈꯪꯗꯦꯅ ꯇꯧꯏ ꯑꯣ ꯀꯩꯀꯩ ꯊꯤ ꯆꯥꯎꯗꯤ ꯍꯥꯎꯕ꯭ꯔꯥ
ꯃꯌꯥꯝꯁꯤꯅ ꯍꯥꯎꯋꯦ ꯄ꯭ꯂꯥꯎ ꯍꯥꯎꯋꯦ ꯑꯩꯈꯣꯏ ꯇꯣꯉꯥꯟꯅ ꯑꯩꯈꯣꯏ ꯏꯃꯥꯕ ꯏꯃꯥꯒꯤ ꯃꯄꯥꯝ ꯂꫭꯝꯒꯤ ꯃꯤ ꯂꯥꯛꯄꯗꫭ
ꯑꯥ
ꯇꯧꯔꯒ ꯂꯧꯁꯤꯜꯂꯒ ꯆꯥꯔꯤ ꯑꯣꯛꯀ ꯇꯧꯔꯒ ꯍꯥꯎꯋꯦ ꯍꯥꯎ
ꯑꯣ ꯐꯔꯦ ꯃꯣꯏ ꯑꯁ ꯑꯗꯨꯗꯤ ꯅꯤꯄꯥꯥꯟ ꯃ ꯈꯥꯏ ꯌꯧꯔꯛ ꯑꯗꯤ ꯕꫭꯔ ꯃꯃꯥꯟꯅꯕꯁꯤꯡꯗꫭ ꯕꯥꯔꫭ ꯀꯩꯅꫭ ꯇꯥꯔꯝꯃꯅꯤꯅꯦ
ꯎꯝ ꯃꯣꯏ ꯇꯨꯝꯅꯕꯗ ꯄꯨꯡ ꯑꯃꯃꯨꯛ ꯇꯥ ꯃꯥꯜꯂꯦ ꯑꯩꯕꯨꯗꯤ ꯈꯔ ꯉꯟꯅ ꯇꯨꯝꯃꯦ
ꯃꯣꯏ ꯀꯥꯒꯨꯗꯨ ꯃꯨꯛ ꯂꯦꯛ ꯂꯦꯛꯅꯤ ꯍꯥꯏꯕꯗꯨ ꯂꯦꯛ ꯄ꯭ꯔꯥꯕ
ꯗꯦꯞꯇꯦ
ꯑꯣ ꯕꯣꯜ ꯌꯦꯡ ꯉꯤꯔꯥ ꯌꯦꯡꯂꯣꯏꯒ ꯍꯟꯅꯘ꯭ꯔꯤꯔꫭ ꯀꯩꯅꯣ
ꯈꯪꯈꯤꯌꯦ ꯌꯦꯡꯗ ꯃꯥꯅꯦ
ꯄꯨꯡ ꯑꯃꯃꯨꯛ ꯇꯥꯔꯦ ꯍꯥꯏꯗꯥꯏ ꯅꯪ
ꯎꯝ ꯃꯣꯏꯅ ꯍꯥꯏꯔꯛꯄꯅꯦ ꯏꯅꯝꯃꯅ
ꯑꫭ ꯃꯣꯏꯁꯨ ꯑꯁ ꯀꯩꯅꯣ ꯇꯧꯕꯅꯤꯅꯦ ꯑꯗꯨꯗꯒꯤ
ꯕꯣꯔ ꯃꯃꯥꯟꯅꯕ ꯅꯠꯇꯦ ꯕꯣꯔ ꯃꯃꯥꯟꯅꯕꯒꯤ ꯃꯅꯥꯎ ꯕꯣꯔ ꯃꯅꯥꯎ ꯄꯥꯒꯤ ꯃꯃꯥꯟꯅꯕ
ꯑꯣ ꯊꯕꯛ ꯇꯧꯃꯤꯟꯅꯕ ꯈꯩꯗꯣ ꯑꯣꯏꯔꯕꯅꯦ ꯎꯝ ꯋꯥꯗꯤ ꯋꯥꯕꯅꯦ ꯑꯗꯨꯃꯥꯏꯅ ꯇꯧꯕꯁꯤꯡ ꯃꯃꯥꯟꯅꯕꯒꯤ ꯑꯦ ꯃꯅꯥꯎꯄꯥꯏ ꯃꯃꯥꯟꯅꯕꯁꯤꯡꯗꯣ
ꯃꫭꯏ ꯑꯈꫭꯏ ꯇ ꯋꯥꯏ ꯀꯥꯏꯗꯒꯤ
ꯎꯝ
ꯑꯋꯥꯕ ꯇꯧꯔꯛꯄꯅꯦ ꯑꯩꯈꯣꯏꯅ ꯀꯣꯏꯆꯠ ꯆꯠꯄꯗ ꯋꯥꯕ
ꯍꯣꯏ ꯅꯨꯡꯉꯥꯏ ꯆꯝꯅꯦꯕ ꯃꯌꯥꯝꯅ ꯍꯤꯗꯥꯛ ꯍꯤꯗꯥꯛ ꯉꯞꯁꯟꯅꯔꯒ ꯍꯥꯏꯗꯤ ꯕꯣꯏ ꯃꯃꯥꯟꯅꯕꯁꯤꯡꯁꯦ ꯐꯖꯅꯁꯨ ꯇꯧꯗꯕ ꯌꯥꯗꯦꯗꯅꯀꯣ
ꯎꯝ
ꯎ
ꯃ ꯃꯅꯅꯕ ꯀ ꯀ ꯋꯥꯔꯤꯅꯠꯇꯦꯣ ꯑꯗꯨꯗꯤ ꯃꯟꯗꯨꯁꯥ ꯀ ꯍꯥꯏꯅꯦ ꯑꯩꯏꯗꯒꯤ
ꯎꯝ ꯍ
ꯊꯝꯃꯒꯦ ꯊꯝꯃꯒꯦ ꯑꯗꯨꯗꯤ
ꯍꯣꯏ ꯍꯣꯏ ꯐꯔꯦ ꯐꯔꯦ ꯎꯝ